ꯇꯥꯏ ꯇꯥꯏ
ꯃꯦꯊ ꯀ ꯍ ꯍꯣ ꯍ ꯇꯥꯏꯌꯦ
ꯎꯝ
ꯃ
ꯄꯩꯀꯥꯗꯣ ꯑꯗꯨꯗꯩ ꯈꯣꯠꯍꯧꯔꯒꯗꯤ ꯅꯪꯒꯤ ꯑꯗꯨꯗꯩꯗꯏ ꯁꯤꯈꯣꯏ ꯍꯧꯗꯣꯏꯅꯤꯡꯉꯩꯁꯦ ꯁꯤꯒꯤ ꯊꯥꯗꯣꯏꯗꯣ ꯎꯝ
ꯑꯗꯨꯅ ꯈꯪꯖꯤꯜꯂꯍꯣ ꯑꯣꯏꯅꯃꯛ
ꯃꯣꯏꯒꯤ ꯈꯨꯨ ꯁꯤꯃꯅꯅꯥꯗꯤꯁꯦ ꯁꯤꯒꯤꯗꯤ
ꯀꯃꯥꯏꯅ ꯇꯧꯒꯦ
ꯑꯥꯔ ꯑꯥꯏ ꯄꯤꯗ ꯍꯜꯂꯛꯇꯣꯏꯅꯦꯕ ꯁꯤꯁꯤꯅ ꯑꯉꯥꯡꯒꯤꯅ ꯁꯥꯡꯗꯣꯛꯄꯤꯅꯤꯗꯅ ꯑꯃꯅ ꯃꯇꯝ ꯃꯥꯡꯗꯕꯤꯗ ꯋꯥꯟ ꯑꯋꯥꯔꯗ ꯇꯨ ꯍꯟꯗ꯭ꯔꯦꯗ ꯀꯣꯏꯁꯟ ꯈꯨꯝꯗꯣꯏꯅꯦꯕ
ꯋꯥ ꯀꯔꯤꯅꯣ
ꯑꯗꯨꯗꯤ ꯂꯣꯏꯅ ꯊꯦꯝꯕꯗꯤ ꯀꯅꯥꯝ ꯇꯧꯅꯗꯦ ꯍꯥꯏ ꯑꯩꯈꯣꯏ ꯃꯣꯏ
ꯅꯦꯒꯦꯇꯤꯞ ꯃꯥꯔꯀꯤꯡ ꯇꯧꯕ꯭ꯔ
ꯖꯤꯔꯣ ꯄꯣꯏꯟ ꯐꯥꯏꯚ ꯖꯦꯔꯣ ꯖꯦꯔꯣ ꯄꯣꯏ꯭ꯟ ꯐꯥꯏꯚ ꯖꯦꯔꯣ ꯐꯩ ꯇꯪꯈꯥꯏ
ꯐꯖꯔꯦꯅꯦ ꯑꯗꯨꯒꯤꯅꯤꯅꯦ ꯇꯜꯂꯤꯅꯦ
ꯎꯝ
ꯑꯩꯗꯤ ꯑꯩ ꯃꯃꯥꯡ ꯃꯃꯥꯡꯒꯤꯗꯤ ꯑꯣ ꯅꯥꯇꯦ ꯍꯟꯗꯛꯀꯤ ꯂꯕꯔꯤꯗꯨ
ꯎꯝ
ꯑꯩꯈꯣꯏꯒꯤ ꯀꯩꯅꯣ ꯑꯦꯛꯖꯥꯝ ꯑꯇꯣꯞꯄ ꯑꯃ ꯂꯩꯌꯦꯕ ꯁꯤꯅ ꯅꯦꯠꯁꯤꯗꯤ ꯅꯦꯒꯦꯇꯤꯞ ꯃꯥꯔꯀꯤꯡ ꯂꯩꯇꯕ ꯒꯦꯠꯁꯤꯗꯤ ꯂꯩ ꯒꯦꯠ ꯑꯅ ꯑꯃ ꯂꯩꯌꯦꯕ ꯑꯗꯨ ꯊꯥꯔꯨꯕ ꯈꯪꯉꯕ ꯑꯗꯨꯒꯤ ꯅꯦꯒꯦꯇꯤꯞ ꯃꯥꯔꯀꯤꯡꯁꯦ ꯈꯪꯕ꯭ꯔꯥ ꯂꯩꯌꯦꯅ ꯑꯩꯁꯦ ꯈꯪꯕ꯭ꯔꯥ ꯈꯪꯗꯕꯁꯦ ꯑꯃꯠꯇ ꯈꯨꯝꯃꯝꯗ꯭ꯔꯦ ꯈꯪꯉꯕ꯭ꯔ ꯑꯗꯩꯗꯤ ꯈꯔ ꯈꯔ ꯆꯤꯡꯅꯕ ꯃꯌꯥꯝꯁꯤꯗꯤ ꯈꯔ ꯈꯔ ꯈꯔ ꯈꯃꯝꯃꯦꯕ ꯈꯪꯕ꯭ꯔꯥ ꯑꯗꯨꯒꯅꯦ ꯗꯥꯎꯁꯤ ꯍꯥꯏꯗꯤ ꯗꯥꯎꯁꯤꯅꯅꯦ ꯈꯪꯕ꯭ꯔꯥ ꯍꯥꯏꯗꯤ ꯀꯣꯏꯁꯟ ꯈꯨꯗꯤꯡꯃꯛꯇꯣ ꯅꯦꯒꯦꯇꯤꯞ ꯃꯥꯔꯀꯤꯡ ꯂꯩꯕꯗꯤ ꯅꯠꯇꯦ ꯠꯇꯕ ꯀꯣꯏꯁꯟ ꯈꯔ ꯈꯔ ꯈꯔꯗꯤ ꯌꯥꯎꯔꯒ ꯈꯔ ꯈꯔ ꯈꯔ ꯅ ꯑꯃꯨꯛ ꯅꯦꯒꯦꯇꯤꯞ ꯃꯥꯔꯀꯤꯡ ꯂꯩꯇꯕ ꯑꯩꯁꯦ ꯈꯪꯉꯕ ꯍꯥꯏꯗꯤ ꯑꯔꯥꯟꯕ ꯀꯣꯏꯁꯟꯗꯣ ꯅꯦꯒꯦꯇꯤꯞ ꯃꯥꯔꯀꯤꯡ ꯆꯠꯀꯗꯕꯗꯣ ꯑꯗꯨꯒꯤ ꯅꯦꯒꯦꯇꯤꯞ ꯃꯥꯔꯀꯤꯡ ꯂꯩꯇꯕꯗꯨꯗꯗꯤ ꯇꯁꯜꯂꯕ ꯈꯪꯉꯕ ꯑꯗꯨꯒ ꯃꯥꯔꯛꯇꯨꯗꯤ ꯌꯧꯗꯦ ꯍꯥꯏꯕ ꯃꯥꯔꯛ ꯇꯔꯥꯃꯨꯛ ꯋꯥ ꯂꯧꯔꯦ ꯄꯥꯁ ꯇꯧꯒꯗꯕꯗ
ꯎꯝ ꯈꯤꯇꯪ ꯈꯇꯥꯅꯤ ꯀꯩꯅꯣ
ꯈꯤꯇꯪ ꯈꯛꯇꯅꯦ ꯑꯗꯨꯁꯨ ꯈꯪꯗꯦꯗ ꯀꯣꯏꯁꯟ ꯒ꯭ꯥꯟꯃꯦꯟ ꯇꯥꯗꯦꯗ
ꯑꯗꯨ ꯒꯦꯠ ꯀꯩꯗꯧꯅ
ꯆꯞ ꯃꯥꯟꯅꯩ ꯑꯗꯨꯁꯨ ꯍꯥꯏꯗꯤ ꯑꯗꯨꯅ ꯑꯃꯨꯛ ꯑꯥꯏ ꯑꯥꯏ ꯇꯤꯒꯨꯝꯕ ꯊꯥꯖꯟꯕꯗꯣ
ꯅꯣꯢꯗꯤ ꯀꯩꯅꯣꯁꯦ ꯅꯪꯅ ꯂꯧꯔꯛꯄ ꯅꯪꯅ ꯃꯥꯁꯇꯔ ꯇꯧꯔꯛꯄ ꯁꯕꯖꯦꯛꯇꯨ ꯑꯗꯨꯒꯤꯗꯨ ꯅꯠꯇꯗꯤ ꯇꯧꯕ ꯌꯥꯗ꯭ꯔꯥ ꯎꯝ
ꯑꯗꯨꯒ ꯑꯩꯅ ꯍꯧꯖꯤꯛ ꯀꯔꯤ ꯍꯥꯏꯔꯛꯑꯣꯅꯣ ꯅꯍꯥꯟ
ꯑꯗꯨꯑꯣꯏꯗꯤ ꯅꯪ ꯑꯥꯏ ꯑꯥꯏ ꯇꯤꯒꯤ ꯊꯥꯔꯤꯗꯣ ꯑꯗꯨꯗꯤ ꯀꯃꯥꯏꯅ ꯊꯥꯔꯤꯕ
ꯑꯩꯈꯣꯏ ꯁꯕꯖꯦꯛꯇꯣ ꯑꯥꯏ ꯑꯥꯏ ꯇꯤꯗ ꯇꯝꯕ ꯌꯥꯎꯋꯦ
ꯍꯥꯏ ꯎꯝ
ꯑꯗꯨꯒꯤ
ꯑꯗꯨꯅꯦ ꯑꯗꯨꯒ ꯍꯧꯖꯤꯛꯀꯥꯟꯁꯦ ꯍꯥꯏꯗꯤ ꯑꯩꯈꯣꯏ ꯑꯦꯝꯌꯨꯗꯅ ꯑꯦ ꯑꯪꯀꯅ ꯇꯧꯔꯦꯕꯅ ꯍꯥꯏꯕ ꯍꯥꯏꯗꯤ ꯒ꯭ꯔꯦꯖꯨꯋꯦꯁꯟꯗ ꯃꯥꯏ ꯁꯞꯖꯦꯛ ꯂꯧꯔꯛꯇꯕꯤꯗꯅ ꯍꯥꯏꯗꯤ ꯏꯖꯨꯀꯦꯁꯟ ꯁ ꯁꯞꯖꯦꯛꯁꯦ ꯂꯧꯔꯛꯇ꯭ꯔꯕ ꯑꯇꯣꯞꯄ ꯁꯞꯖꯦꯛ ꯂꯧꯔꯛꯑꯕ ꯑꯗꯨꯒ ꯃꯥꯁꯇꯔ ꯇꯧꯕꯅ ꯏꯖꯨꯀꯦꯁꯟ ꯁꯞꯖꯦꯛꯁꯤꯗ ꯇꯧꯍꯜꯂꯕ
ꯎꯝ ꯎꯝ ꯑꯣꯅꯔ ꯁꯕꯖꯦꯛꯀ ꯇꯧꯗꯣꯏ ꯅꯠꯇ꯭ꯔꯣ
ꯍꯣꯏ ꯍꯣꯏ ꯍꯣꯏ ꯑꯗꯨꯒ ꯃꯣꯏꯗꯤ ꯌꯥꯗ꯭ꯔꯦꯗꯅ ꯍꯥꯏꯗꯤ ꯑꯗꯨꯃꯥꯏꯅ ꯃꯈꯣꯡ ꯁꯦꯡꯅ ꯇꯝꯃꯛꯄ ꯃꯤꯅ ꯑꯣꯏꯅ ꯗꯤꯖꯔꯞ ꯇꯧꯋꯦꯀꯣ ꯇꯧꯔꯒ ꯑꯗꯨꯒꯤ ꯍꯧꯖꯤꯛꯀꯥꯟꯗ ꯏꯔꯥꯡ ꯌꯥꯝ ꯊꯣꯛꯏꯕꯅꯦ
ꯀꯣꯂꯦꯖꯀꯤ ꯏꯔꯥꯡꯁ ꯄꯤꯍꯦꯜꯂꯝꯅꯤ ꯑꯩ ꯖꯨꯁꯤꯗꯒꯤ ꯀꯩꯅꯣ ꯇꯥꯅ ꯖꯤꯄꯤ ꯇꯥꯅ ꯆꯠꯈꯤ ꯆꯠꯂꯦ ꯈꯣꯡꯅꯁꯨ ꯌꯥꯝ ꯁꯥꯡꯅ ꯆꯠꯂꯦꯕ ꯑꯣ ꯇꯣ ꯗꯥꯏꯔꯦ ꯐꯪꯗꯕ ꯑꯗꯨꯒꯅꯦ ꯑꯣꯖꯥꯁꯤꯅ ꯅꯦ ꯀꯩꯅꯣꯗ ꯗꯤ ꯑꯦꯝꯗ ꯇꯥꯛ ꯆꯠꯈꯤ ꯈꯔ ꯍꯥꯏ ꯂꯥꯛꯇꯦ ꯈꯔ ꯍꯥꯏ ꯑ ꯀꯅꯥꯝꯁꯨ ꯌꯥꯝ ꯄꯥꯛꯇꯤꯟꯅꯗꯦꯗꯅ ꯑꯗꯨꯀꯥꯟꯗ ꯇꯤꯟꯅꯕ ꯑꯃꯅꯤꯗꯨꯁꯨ ꯂꯥꯛ ꯐꯠꯇꯕ ꯌꯥꯎꯋꯦꯕ ꯀꯩꯁꯨ ꯌꯥꯝ ꯀꯥꯟꯅꯗꯕ ꯑꯗꯨꯗꯅꯦ ꯏꯕꯦꯝꯃ ꯃꯊꯪꯒꯤ ꯀ꯭ꯂꯥꯁ ꯑꯃ ꯉꯥꯏꯕꯗ ꯐꯝꯃꯒ ꯂꯩꯕꯅꯤ ꯃꯥ ꯒ꯭ꯔꯥꯎꯟꯗꯨ ꯀꯩꯅꯣꯗꯨꯁꯨ ꯌꯥꯝ ꯄꯤꯛ ꯑꯦꯕ ꯑꯩꯈꯣꯏꯗꯨ ꯑꯦ ꯁꯨꯃꯥꯏꯅ ꯑꯗꯒꯤ ꯑꯅꯤꯃꯨꯛꯇꯪ ꯃ ꯆꯥꯔꯝꯒꯗ ꯐꯝꯐꯝ ꯈꯣꯠꯐꯝ ꯀꯩꯁꯨ ꯌꯥꯝ ꯄꯥꯛ ꯂꯩꯇꯦꯕ ꯃꯤꯌꯥꯝꯗꯨꯒ ꯑꯗꯨꯗ ꯃꯊꯪꯒꯤ ꯀ꯭ꯂꯥꯁꯇꯣ ꯉꯥꯏꯔ ꯃꯊꯪ ꯀ꯭ꯂꯥꯁꯇꯨꯁꯨ ꯑꯃꯨꯛ ꯀꯩꯅꯣꯗ ꯑꯣꯖꯥ ꯂꯥꯛꯇꯦꯒ ꯑꯗꯨ ꯇꯧꯗꯦꯒ ꯅ ꯈꯣꯏꯗꯧ ꯒ ꯕ꯭ꯔꯤ ꯕꯤ ꯁꯧꯒꯠꯄ ꯌꯥꯎꯖꯥꯠꯅꯤ ꯅꯨꯡꯁꯥ ꯈꯨꯠꯁꯥ ꯑꯗꯨꯁꯨ ꯈꯣꯡꯅ ꯑꯗꯤ ꯅꯨꯡꯁꯤꯗꯦ ꯌꯥꯝꯅ ꯑꯗꯨꯒꯨꯝꯕꯗꯨꯗꯤ ꯑꯗꯨꯅꯦ ꯍꯥꯏꯁꯤ ꯀꯣꯂꯦꯖꯁꯦ ꯌꯥꯝ ꯕꯤꯠ ꯂꯩꯇꯕꯖꯥꯠꯅꯤ
ꯐꯖꯅ ꯃꯤꯁꯤ ꯈ ꯄꯨꯟꯒꯤꯗꯕꯩ ꯈꯣꯠꯈꯤꯗꯕꯒꯤꯅꯦ
ꯎꯝ
ꯑꯩꯒꯤꯅ ꯑꯃꯨꯛ ꯑꯩꯒꯤ ꯍꯧꯖꯤꯛꯀꯤ ꯁꯕꯖꯦꯛꯁꯦ ꯒ꯭ꯔꯦꯖꯨꯨꯨꯑꯦ ꯇꯟꯗ ꯂꯩꯇꯦꯕ ꯈꯪꯉꯕ ꯍꯥꯏꯗꯤ ꯑꯗꯨꯒꯤ ꯃꯥꯁꯇꯔꯗ ꯈꯛ ꯂꯩꯕ ꯁꯕꯖꯦꯛ ꯑꯗꯨꯅ ꯈꯪꯕ꯭ꯔꯥ ꯍꯥꯏꯗꯤ ꯗꯥꯎ ꯁꯤꯁꯏꯅꯦ ꯈꯪꯕ꯭ꯔꯥ ꯑꯩꯁꯦ ꯑꯇꯣꯞꯄ ꯁꯕꯖꯦꯛꯇ ꯆꯪꯖꯜꯂꯝꯃꯦ ꯈꯪꯉꯣ ꯒ꯭ꯔꯦꯖꯨꯑꯦꯁꯟꯗ ꯂꯩꯕ ꯁꯕꯖꯦꯛꯇꯣ ꯑꯗꯨꯒ ꯑꯩꯅ ꯃꯥꯁ
ꯃꯥꯁꯇꯔꯒ ꯇꯧꯁꯜꯂꯨꯔꯦ ꯈꯜꯂꯣ ꯑꯗꯨꯒ ꯄꯤ ꯑꯩꯆ ꯗꯤ ꯇꯧꯒꯦ ꯍꯥꯏꯔꯨꯕ ꯃꯇꯝꯗꯗꯤ ꯍꯥꯏꯗꯤ
ꯌꯥ ꯌꯥꯕꯤ ꯌꯥꯗꯕꯤ ꯁꯨꯃꯥꯏꯅ ꯃꯦ ꯑꯦꯝ ꯌꯨꯗ ꯏꯔꯥꯡ ꯇꯧꯕꯩ ꯇꯥꯏꯞꯇ ꯇꯧꯔꯛꯇꯣꯏꯅꯦ ꯍꯥꯏꯕ
ꯈꯪꯗꯦ ꯑꯗꯨꯗꯤ ꯀꯃꯥꯏ
ꯋꯥ ꯑꯃꯨꯛ ꯉꯥꯡꯉꯣ ꯅꯪ ꯑꯃꯨꯛ
ꯍꯍꯍ ꯀꯔꯤ ꯋꯥ ꯉꯥꯛꯁꯤꯒꯦ ꯆꯥꯛ ꯆꯥꯔꯕ ꯍꯪꯉꯤꯁꯤ ꯁꯨꯡꯈꯨꯝ ꯈꯨꯃꯛꯇꯦ ꯆꯥꯔꯦꯕꯨꯗꯤ ꯈꯪꯉꯦ ꯑꯗꯨ ꯈꯨꯕꯣꯛꯑꯣ ꯀꯩꯏꯟꯖꯥꯡ ꯌꯥꯔꯕ
ꯏꯟꯖꯥꯡ ꯀꯩꯅ ꯑꯣ ꯀꯥꯡꯁꯣꯏ ꯀꯥꯡꯁ ꯁꯣꯏꯒ ꯀꯔꯤꯒꯅꯣ ꯑꯃ
ꯀꯤꯂꯤꯆꯅꯥ ꯎꯝ
ꯅꯪꯗꯤ
ꯑꯈꯣꯏꯁꯨ ꯀꯥꯡꯁꯣꯏꯅꯦ ꯀꯥꯡꯁꯣꯏ ꯍꯥꯏꯁꯦ ꯃꯆꯨ ꯊꯥꯛꯄꯤ ꯀꯥꯡꯁꯣꯏꯅꯦ ꯀꯩꯅꯣ ꯀꯔꯤ ꯍꯋꯥꯏ ꯃꯅꯥꯒ ꯕꯣꯔꯥꯒ ꯍꯥꯏꯗꯤ ꯁꯣꯛ ꯇꯧꯔ ꯊꯣꯡꯕꯤꯗꯣ ꯊꯣꯡꯕꯤꯅꯦꯕ ꯑꯗꯨꯏꯗꯨꯀꯣ ꯄꯥꯛꯅꯝ ꯑꯝ ꯇꯧꯔꯦ ꯑꯗꯨꯒ ꯎꯃꯣꯔꯣꯛ ꯆꯦ ꯑꯆꯥꯔ ꯃꯦꯠꯇ꯭ꯔꯦ ꯁꯤꯒꯦ ꯇꯧꯏ ꯏꯕꯦꯝꯃ ꯉꯔꯥꯡꯗꯒꯤ ꯎꯃꯣꯔꯣꯛ ꯆꯥꯔꯛꯄꯟ ꯎꯃꯣꯔꯣꯛꯇꯣ ꯌꯥꯝ ꯊꯤꯅ ꯐꯖꯩꯌꯦꯕ ꯑ ꯉꯔꯥꯡ ꯀꯥꯂꯤꯖꯥꯃꯤꯠꯄꯁꯤꯗꯩꯁꯤꯗ ꯑꯩꯈꯣꯏꯁꯦ ꯋꯥꯟꯊꯅꯔꯦ ꯂꯣꯏꯅ ꯎ ꯃꯣꯔꯣꯛꯁꯦ ꯁꯁꯨꯛ ꯆꯥꯎꯕ ꯍꯟꯅꯨꯕ ꯑꯃ ꯊꯥꯛꯑꯦꯕ ꯐꯖꯕ ꯑꯃ ꯑꯗꯨ ꯑꯗꯨꯗꯨꯅ ꯑꯩꯈꯣꯏ ꯃꯌꯥꯝꯁꯦ ꯆꯥꯛ ꯆꯥꯕꯁꯦ ꯑꯗꯩ ꯃꯤ ꯂꯣꯏꯅ ꯅꯞꯆꯣꯔꯦ ꯑꯗꯨꯒ ꯉꯁꯤ ꯨ ꯑꯃꯨꯛ ꯀꯩꯅꯣ ꯇꯧꯔꯦ ꯀꯩꯅꯣ ꯄꯥꯛꯅꯝꯗꯁꯨ ꯎ ꯃꯣꯔꯣꯛ ꯃꯆꯦ ꯃꯆꯦꯠ ꯊꯦꯡꯅꯔꯄ ꯑꯗꯨꯒ ꯎ ꯃꯣꯔꯣꯛꯇꯨꯁꯨ ꯃꯆꯦ ꯑꯃꯃꯨꯛ ꯆꯤꯛꯄꯗ ꯑꯇꯩꯗ ꯍꯦꯛꯇ ꯉꯥꯎꯈꯠꯇꯅ ꯀꯥꯡꯁꯣꯏꯗꯨꯗ
ꯐꯖꯔꯦꯅꯦ ꯏꯕꯦꯝꯃ
ꯎꯝ
ꯎ ꯃꯣꯔꯣꯛ ꯅꯪꯁꯦ ꯊꯥꯏꯅ ꯑꯣꯏꯗꯩ ꯑꯗꯨꯝ ꯆꯥꯕꯁꯦ ꯑꯗꯨꯝ ꯆꯥꯛꯄꯖꯥꯅꯤꯀꯣ ꯅꯪ ꯊꯥꯏꯅꯋꯥꯏꯁꯤ ꯇꯥꯔꯛꯄꯅꯦ ꯌꯥꯝꯅ ꯑꯩꯅ ꯃꯣꯔꯣꯛ ꯁꯥꯕꯗ
ꯃꯥꯗꯤ ꯑꯩꯅ ꯄꯤꯛꯂꯤꯉꯩꯗꯩ ꯊꯝꯕꯤꯕꯗꯩ
ꯋꯥ
ꯂꯥ ꯄꯤꯛꯇ꯭ꯔꯨ ꯄꯤꯛꯏ ꯀꯥꯟꯗꯒꯤ ꯀ꯭ꯂꯥꯁ ꯀꯩꯅꯣ ꯋꯥꯟꯗ ꯇꯨꯔ ꯑꯗꯨꯗꯥꯋꯥꯏꯗꯒꯤ ꯀꯞꯄꯁꯤꯗꯩꯁꯤꯅ ꯀꯩꯅꯣ ꯂꯐꯨ ꯌꯣꯟꯕꯒ ꯀꯩꯅꯣ ꯉꯥ ꯇꯥꯎꯕ ꯁꯥꯒꯦꯅ ꯀꯞꯄꯦ
ꯈꯪꯉꯦ ꯑꯗꯨꯏ ꯋꯥꯔꯤꯗꯣ
ꯑꯗꯨꯗ ꯋꯥꯔꯤꯅꯩꯅ ꯑꯗꯒꯤ ꯄꯄꯥ ꯌꯣꯡꯆꯥꯛꯁꯤꯡꯁꯨ ꯈꯔ ꯍꯨꯔꯥꯜꯂꯒ ꯎꯝ ꯍꯨꯔꯥꯟꯂꯒ ꯆꯥꯕꯒꯤ
ꯑꯝ
ꯀꯩꯅꯣ ꯈꯩꯗ꯭ꯔꯒ ꯁꯤꯕ ꯃꯣꯏ ꯃꯅꯥꯎꯄꯤꯒꯤꯁꯤꯦ ꯌꯥꯝ ꯍꯥꯏꯔꯛꯀꯦ ꯈꯜꯂꯨꯅꯤ ꯑꯉꯥꯡꯒꯤ ꯏꯀꯣ ꯁꯣꯛꯈ꯭ꯔ ꯃꯥꯜꯂꯦ
ꯁꯤꯅ ꯄꯦꯔꯦꯟꯁ ꯍꯥꯏꯗ ꯆꯕꯦꯡ ꯆꯕꯦꯡ ꯊꯣꯝꯃꯛꯑꯗꯝꯅꯤ ꯑꯩ ꯅꯪꯅ ꯃꯥꯗꯤꯕꯁꯅꯄꯠꯇ ꯈꯨꯝꯃꯦ ꯌꯥꯏ ꯈꯨꯝꯕꯩ ꯋꯥꯗꯤ ꯑꯩꯉꯣꯟꯗ ꯀꯩꯁꯨ ꯈꯔ ꯑꯩꯅ ꯈꯔ ꯇꯧꯏ ꯅꯝꯊꯔ ꯊꯄꯤꯨ ꯅꯟꯊꯕꯤꯕ ꯅꯠꯇꯦꯗ ꯑꯩꯅ ꯑꯩꯗ ꯈꯔ ꯔꯦꯁꯄꯦꯛꯈꯤ ꯈꯤꯇꯪ ꯂꯩ ꯆꯥꯕ ꯍꯥꯏꯇꯥꯔꯦꯀꯣ ꯀꯥꯏ
ꯎꯝ ꯎꯝ
ꯎꯝ ꯑꯗꯨ ꯑꯃꯨꯛ ꯑꯃꯨꯛ ꯇꯤꯈꯠꯇꯅ ꯈꯟꯅꯕꯁꯨ ꯌꯥꯎꯕꯗꯤ ꯌꯥꯎꯋꯦ ꯃꯥꯁꯨ ꯈꯥꯡꯉꯝꯃꯛꯇꯗꯅ ꯑꯩꯒꯤ ꯃꯤꯑꯣꯠ ꯃꯤꯅꯩ
ꯀꯥꯔꯤꯅꯣꯍꯩ ꯍꯧꯖꯤꯛꯄꯣ ꯎꯐ
ꯈ ꯊꯅ ꯃꯁꯤꯟ ꯈꯨꯝꯃꯛꯄꯁꯨ ꯌꯥꯎꯏ ꯃꯈꯨꯠ ꯍꯟꯂꯛꯀꯦ ꯇꯧꯕꯁꯨ ꯌꯥꯎꯏ ꯑꯩꯅ ꯁꯤꯅꯤ ꯅꯥꯅꯤ ꯈꯪꯗ ꯅꯐꯨꯇ
ꯍꯥ
ꯎ ꯑꯩꯁꯦ ꯑꯩꯈꯣꯏ ꯏꯃꯨꯡꯗ ꯖꯦꯂꯔ ꯀꯧꯋꯦ ꯑꯉꯥꯡ ꯃꯌꯥꯝꯒꯤ
ꯀꯔꯤꯅꯣ ꯅꯪꯕ
ꯑꯩ ꯑꯩꯅ ꯉꯝꯗ꯭ꯔꯗꯤ ꯌꯥꯝ ꯅꯨꯡꯉꯥꯏꯇꯦ ꯍꯥꯏꯕ ꯂꯥꯏꯔꯤꯛ ꯇꯥꯛꯄꯗ ꯑꯣꯏꯒꯦꯔꯥ ꯑꯉꯥꯡꯗ ꯑꯣꯏꯒꯦꯔꯥ ꯑꯗꯨꯗꯤ ꯑꯩꯅ ꯉꯝꯗ꯭ꯔꯗꯤ ꯑꯩ ꯌꯥꯝ ꯁꯥꯎꯅꯤꯡꯉꯦꯕ ꯑꯍꯟ ꯑꯣꯏꯒꯦꯔ ꯑꯉꯥꯡ ꯑꯣꯏꯒꯦꯔ꯫ ꯂꯥꯏꯔꯤꯛꯇꯕꯨ ꯑꯣꯏꯒꯦꯔ ꯋꯥ ꯉꯥꯡꯅꯕ꯫ ꯇꯨ ꯑꯣꯏꯀꯦꯔ꯫
ꯑꯩ ꯌꯥꯅꯤꯡꯉꯤ ꯑꯗꯨ꯫
ꯎꯝ ꯍꯣ ꯏꯇꯥꯎ꯫
ꯅꯅꯣ ꯄꯥꯁꯇ ꯂꯔꯤ ꯀꯟꯅ ꯄꯖ ꯍꯥꯏꯔꯤꯌꯦ꯫
ꯎꯝ꫰ ꯅꯃꯣ ꯁꯥꯥꯏꯗꯦꯕ꯫ ꯏꯄꯥꯏꯗꯣ ꯃꯁ ꯑꯃꯇ ꯍꯥꯏꯔꯛꯑꯣ ꯁꯥꯖꯜꯂꯒꯗ ꯍꯧꯖꯤꯛ ꯈꯪꯉꯅꯤ ꯀꯌꯥꯝ ꯄꯥꯔꯦꯁꯦ꯫
ꯑꯩ꯫
ꯎꯝ꯫ ꯑꯩꯕꯣ꯫ ꯑꯩꯅꯧ ꯄꯥꯖꯦ ꯍꯥꯏꯕꯅꯤ ꯀꯩꯅꯣ꯫ ꯅꯪ ꯍꯥꯏꯔꯛꯀꯦ ꯍꯥꯏꯔꯣ꯫ ꯀꯩ ꯀꯩ ꯄꯥꯥꯔꯛꯑꯦꯗ꯫ ꯀꯩꯅꯣ ꯀꯩꯅꯣ ꯅꯡ ꯍꯥꯏꯗꯨꯕꯣ ꯫
ꯑꯗꯨ ꯑꯗꯨꯅꯤ꯫ ꯍꯥꯏꯔꯛꯑꯣ ꯍꯥꯏꯔꯛꯑꯣ ꯋꯥꯔꯤ ꯍꯥꯏꯔꯛꯑꯣ꯫
ꯂꯩꯇ꯭ꯔꯦ ꯈꯅꯥꯎ ꯀꯪꯉꯦ ꯅꯪꯅ ꯍꯥꯏꯔꯛꯑꯣ꯫
ꯑꯣꯁꯇꯦ ꯉꯥꯐꯟꯕꯤ ꯆꯏ꯫ ꯁꯦꯡ ꯑꯐꯨꯟꯕꯤ ꯆꯥꯏ ꯆꯥꯛꯁꯦ ꯍꯧꯖꯤꯛꯀꯥꯟ ꯌꯥꯝ ꯐꯨꯜꯂꯦ ꯀꯩꯗꯧꯔꯝꯅꯣ ꯈꯪꯗꯦ꯫ ꯃꯍꯤ ꯌꯥꯝꯗꯕꯩꯔ ꯈꯪꯗꯦ꯫ ꯆꯥꯛꯇ ꯑꯃ ꯁ꯭ꯋꯥꯏ ꯁ꯭ꯋꯥꯏ ꯇꯥꯕꯤ ꯀꯃꯥꯏ ꯍꯥꯏꯗꯣꯏꯅꯣ꯫ ꯏꯁꯤꯡ ꯌꯥꯝꯗꯕꯒꯤ ꯑꯃꯗꯣ꯫ ꯅꯠꯇꯦ ꯀꯩꯅꯣꯁꯨ ꯌꯥꯏ ꯑꯥ ꯌꯥꯟꯗꯤ ꯌꯥꯜꯂꯁꯨ꯫ ꯑꯣ ꯑꯃ ꯐꯔꯥ ꯐꯔꯥ ꯂꯥꯎꯕꯗꯣ꯫ ꯅꯔꯁꯤ꯫ ꯎꯝ꯫ ꯅꯣꯏ ꯅꯥꯎꯄꯥꯁꯦ ꯂꯥꯏ ꯈꯣꯏꯔꯝꯕ ꯃꯥꯜꯂꯦ꯫ ꯎꯝ꯫
ꯑꯃ ꯃꯟꯇ꯭ꯔꯒ ꯁꯣꯟꯕꯗꯣ ꯈꯪꯕ꯭ꯔꯥ ꯑꯗꯨꯒꯨꯝꯕꯗꯨ ꯃꯥꯜꯂꯦ꯫
ꯁ꯭ꯇꯥꯥꯎꯒ ꯇꯧꯔꯛꯈꯤꯅꯤ ꯏꯕꯦꯝꯃ꯫
ꯏꯁ꯭ꯇꯥꯏꯜꯒ ꯇꯧꯕ꯭ꯔꯥ꯫
ꯆꯨꯝꯅ ꯋꯥꯍꯩ ꯃꯉꯣꯟ ꯇꯥꯁꯤꯜꯂꯗꯦꯗꯅ ꯄꯥꯏꯕꯅꯦ꯫
ꯍꯥ꯫
ꯆꯨꯝꯅ ꯋꯥꯍꯩ ꯑꯃꯃꯝ ꯇꯥꯁꯜꯂꯗꯤꯅꯦ꯫ ꯀꯩꯅꯣꯝ ꯇꯧꯕꯅꯦꯕ꯫
ꯅꯣꯏ ꯅꯥꯎꯄꯤꯗꯤ ꯅꯪꯅ ꯇꯥꯛꯇ꯭ꯔꯣ꯫
ꯃꯥꯗꯤ ꯑꯩꯅ ꯇꯥꯛꯇꯦꯗ꯫ ꯃꯦꯠꯆꯀꯨꯝꯕ ꯈꯪꯗ꯭ꯔ꯫ ꯀꯥꯟꯗꯣ ꯇꯪ ꯇꯥꯛꯄꯤ ꯑꯁ ꯀꯔꯤꯅꯣ ꯃꯁꯥꯅ ꯂꯥꯏꯔꯤꯛ ꯄꯥꯏꯁꯦ ꯋꯥꯔꯤ ꯄꯥꯕꯗꯪ ꯄꯥꯔꯒ ꯃꯥ ꯑꯊ꯭ꯔ ꯈꯪꯖꯩꯅ ꯍꯟꯗꯣꯛ ꯍꯟꯗꯣꯛꯇꯅ ꯄꯥꯔꯒ ꯆꯠꯂꯤꯕꯅꯤꯅ ꯍꯌꯦꯡ ꯄꯩꯈꯥꯅꯤ ꯉꯁꯤ ꯅꯨꯡꯗꯥꯡ ꯄꯥꯔ ꯊꯥꯔꯤꯕ ꯑꯉꯥꯡꯅꯤ꯫
ꯃꯥꯍ꯫
ꯀꯃꯥꯏ ꯇꯧꯏꯕ ꯑꯗꯨꯅ꯫
ꯈꯪꯗꯦ ꯏꯕꯦꯝꯃ ꯔꯦꯡ ꯇ꯭ꯋꯦꯟꯇꯤ ꯅꯥꯏꯟ ꯂꯥꯛꯑꯦꯅ ꯃꯥꯗꯤ ꯏꯀꯥꯏꯖꯗ꯭ꯔꯅ ꯂꯥꯎꯅ ꯈꯣꯡꯅꯕ ꯀꯨꯏꯗ꯭ꯔꯤ ꯇ꯭ꯋꯦꯟꯇꯤ ꯅꯥꯏꯟꯗ ꯇ꯭ꯋꯦꯟꯇꯤ ꯁꯤꯛꯁꯁꯨ ꯂꯥꯛꯄꯅꯦ ꯑꯉꯥꯡꯒꯤ ꯔꯦꯡ ꯊ꯭ꯔꯤ ꯊ꯭ꯔꯤ ꯇꯥꯕꯒꯤ ꯑꯣꯐꯔꯗꯣ ꯍꯥꯎꯕ꯭ꯔꯥꯅ꯫
ꯑꯉꯥꯡꯗꯨꯗ꯫
ꯑꯩꯁꯨ ꯄꯤꯛꯏꯉꯩꯗ ꯔꯦꯡ ꯋꯥꯟ ꯇꯥꯔꯛꯑꯦ ꯍꯥꯏ꯫ ꯅꯤ ꯑꯗꯨ꯫ ꯑꯦ ꯃꯥꯏ ꯃꯆꯤꯟꯁꯤꯗꯤꯀꯣ꯫ ꯀꯅꯥꯝ ꯄꯥꯅ ꯉꯝꯗꯦ ꯑꯩ ꯀꯜꯂꯤꯖꯤ ꯂꯩꯍꯧꯔꯦ꯫
ꯇꯦꯟ ꯀꯥꯔꯒꯗꯤ ꯈꯔꯗꯤ ꯄꯥꯍꯜꯂꯣ꯫ ꯇꯣ
ꯑꯗꯨꯅꯤ ꯍꯧꯖꯤꯛ ꯉꯍꯥꯛꯇꯪ ꯇꯧꯁꯟꯅꯔꯝꯃ ꯐꯪꯃꯨꯡ ꯆꯪꯒ꯭ꯔꯦ꯫
ꯀꯩꯅꯣ ꯇꯧꯍꯜꯂꯣ ꯍꯥꯏꯗꯤ ꯇꯦꯟꯠꯅꯤꯅ ꯅꯪꯅ ꯑꯃ ꯀꯩ ꯍꯥꯏꯅꯤ
ꯕꯣꯗꯤꯡ ꯊꯝꯗꯣꯏꯅꯤ꯫
ꯀꯝꯀꯥꯟ ꯊꯝꯗꯣꯏꯅꯣ
ꯔꯤꯄꯣꯔꯠ ꯂꯧꯏꯔꯒ ꯅꯠꯇꯗꯤ ꯀꯥꯏꯗꯩ ꯄꯥꯁ ꯇꯧꯗꯅꯣ ꯃꯥꯏ ꯈꯨ ꯄꯥꯁꯦ꯫
ꯎꯝ ꯅꯠ ꯇꯦ ꯑꯩꯅ ꯍꯥꯏꯗꯤ ꯄ꯭ꯔꯤ ꯕꯣꯠꯇꯨꯗꯤ ꯋꯥꯠꯂꯤꯗꯅ ꯫
ꯎꯝ꯫